ꯎꯝ ꯍꯜꯂꯣ
ꯀꯔꯤ ꯇꯧꯕ꯭ꯔꯣ
ꯀꯔꯝ ꯁꯅꯥꯔꯒꯂꯦ
ꯍ ꯑꯗꯨꯝ ꯂꯩꯔꯤꯗ ꯀꯔꯤꯁꯨ ꯇꯧꯗꯣꯏꯕꯤꯅ ꯆꯠ ꯆꯔꯕꯣ ꯑ ꯅꯨꯡꯉꯥꯏ ꯆꯠꯇ ꯎꯝ ꯀꯔꯤ ꯃꯊꯦꯜ ꯆꯥꯀꯦ
ꯑ ꯉꯁꯤ ꯎꯝ ꯑꯂꯨꯒ ꯁꯧꯒ꯭ꯔꯤ ꯍꯥꯏꯕ꯭ꯔꯥ ꯀꯩ ꯍꯥꯏꯕ꯭ꯔꯥ ꯃꯩꯇꯩꯂꯣꯟꯗ
ꯑ
ꯅꯣꯏꯗꯤ
ꯆꯥꯗ꯭ꯔꯤꯗ ꯑꯩꯈꯣꯏꯗꯤ
ꯑꯥ ꯁꯣꯡꯃꯗꯤ ꯂꯣꯏꯔꯕꯣ
ꯑꯥ ꯊꯣꯡꯕꯗꯤ ꯂꯣꯏꯔꯦ
ꯀꯒꯥꯟ ꯊꯣꯡꯒꯦ
ꯑ ꯌꯦꯡ ꯆꯥꯡꯗꯤ ꯉꯔꯥꯡ ꯑꯍꯤꯡꯒꯤ ꯑꯗꯨꯝ ꯆꯥꯒꯅꯤꯗ ꯑꯝꯕꯗꯗ
ꯑꯣ ꯑꯥꯎꯅꯤꯅꯦ
ꯑ ꯍꯣꯏ ꯀꯅꯥꯈꯣꯏꯒ ꯁꯥꯟꯅꯕ꯭ꯔꯣ
ꯑꯦ ꯏꯕꯁꯤꯡ ꯑꯁꯅꯥꯏꯗ
ꯑ
ꯑꯣꯏ ꯅꯣꯏꯗꯤ ꯀꯅꯥ ꯀꯅꯥ ꯂꯩꯒꯦ
ꯏꯃꯥꯟꯅꯕꯤ ꯑꯅꯤꯒ
ꯑꯣ ꯁꯤ ꯏꯝꯐꯥꯜꯗꯩꯔꯥ
ꯑꯧ
ꯑꯣ ꯑꯗꯣ ꯅꯪꯗꯤ ꯂꯥꯏꯔꯤꯛ ꯀꯌꯥꯐꯧ ꯌꯧꯔꯦ ꯇꯝꯕ
ꯑꯥ ꯎꯝ ꯍꯧꯖꯤꯛ ꯀꯥꯟꯗꯤ ꯕꯤ ꯑꯦ ꯇꯧꯕꯅꯤꯗ ꯍꯧꯖꯤꯛꯀꯥꯟ
ꯑꯗꯨꯗꯩ ꯌꯥꯝ ꯋꯥꯡꯈ꯭ꯔꯦꯍꯦ
ꯎꯝ ꯋꯥꯡꯗꯦꯗ ꯌꯥꯝ ꯅꯦꯃꯤꯅꯦ
ꯀꯩ ꯀꯩ ꯊꯕꯛ ꯀꯧꯒꯦ ꯈꯜꯂꯤꯅꯣ
ꯑꯩ ꯄꯣꯜ ꯁꯥꯏꯟꯁ ꯇꯧꯕꯅꯦ ꯄꯣꯜ ꯁꯥꯏꯟꯁꯇ ꯇꯪꯒꯤ
ꯑꯩꯗꯤ ꯀꯣꯂꯦꯖ ꯀꯥꯔꯤꯗ
ꯑ ꯀꯔꯤ ꯑꯣꯅꯔꯁ ꯂꯧꯕ꯭ꯔꯣ
ꯑ ꯏꯁꯄꯣꯔꯠ ꯏꯁꯄꯣꯔꯠ ꯔꯣꯝꯗ
ꯑꯣ ꯐꯩꯅꯦ ꯐꯨꯠꯕꯣꯜꯗ
ꯑꯥ
ꯑꯣ ꯐꯩ ꯐꯩ
ꯅꯗꯤ ꯅꯆꯤꯅ ꯅꯣ ꯀꯌꯥꯁꯨꯒꯦ
ꯑꯅꯤ ꯅꯤꯗ
ꯑꯁ ꯌꯥꯝꯗꯦꯍꯦ
ꯍꯣꯏ
ꯅꯪꯅ ꯑꯍꯜꯂ ꯃꯆꯥꯅ ꯃꯈꯥꯔꯣ
ꯃꯈꯥ
ꯑꯣ ꯐꯥꯏꯅꯦꯜꯗꯤ ꯈꯨꯁꯤ ꯇꯧꯔꯝꯃꯅꯤ ꯅꯪꯗꯗꯤ ꯎꯝ ꯎꯝ ꯎꯝ
ꯅꯪꯗꯤ
ꯑꯩꯗꯤ ꯑꯍꯨꯝ ꯁꯨꯕ
ꯑꯣ ꯐꯩꯅꯦ ꯑꯍꯨꯝ ꯁꯨꯕꯗꯤ
ꯑ ꯅꯣꯏꯁꯨ ꯕꯣ ꯌꯦꯡꯕ꯭ꯔꯣ
ꯍꯣꯏ ꯌꯦꯡꯉꯦ
ꯔꯣꯅꯥꯜꯗꯣ ꯔꯥ ꯃꯦꯁꯤꯔꯣ
ꯃꯦꯁꯤ
ꯃꯦꯁꯤ
ꯑꯥꯎ
ꯎꯝ
ꯑꯅꯤꯃꯛ ꯑꯗꯨꯝ ꯑꯅꯤꯃꯛ ꯑꯗꯨꯝ ꯁꯞꯄꯣꯔꯠ ꯇꯧꯔꯦꯗ ꯑꯣꯏꯔꯁꯨ ꯍꯦꯟꯅ ꯁꯞꯄꯣꯔꯠ ꯇꯧꯕꯗꯨꯗꯤ ꯃꯦꯁꯤꯅ ꯃꯦꯁꯤꯅ ꯃꯦꯁꯤꯗ ꯇꯋꯦ ꯑꯥꯏꯕ
ꯑꯥ
ꯅꯪꯗꯤ
ꯑꯩꯗꯤ ꯔꯣꯅꯥꯜꯗꯣꯅꯦ ꯀꯦꯠꯅꯔꯦꯅꯦ ꯢꯕꯅꯤ
ꯍꯣꯏ ꯈꯦꯠꯅꯔꯦ ꯉꯁꯤꯗꯤ ꯀꯔꯤ ꯀ꯭ꯔꯤ ꯇꯧꯕꯔꯣ
ꯑ ꯑꯥꯏ ꯃꯤꯟ ꯉꯁꯤꯗꯤ ꯀꯔꯤ ꯀꯔꯤ ꯇꯧꯒꯦꯔꯣ
ꯑꯋꯥꯥꯛ ꯉꯔꯥꯡ ꯅꯪꯌꯦ ꯅꯥꯄꯜ ꯐꯖꯅ ꯇꯥꯗ꯭ꯔꯦꯅꯦ
ꯑꯪ ꯍꯜꯂꯣ ꯇꯥꯕ꯭ꯔꯥ
ꯑꯥ ꯇꯥꯏ ꯇꯥꯏ
ꯅꯁꯤ ꯀꯔꯤ ꯀꯔꯤ ꯇꯧꯒꯦꯔꯣ
ꯉꯁꯤ ꯍꯧꯖꯤꯛ ꯌꯨꯝꯗ ꯂꯩꯔꯅꯤ ꯄꯨꯡ ꯑꯅꯤ ꯇꯥꯔꯛꯄꯗ ꯕꯣꯜ ꯄ꯭ꯔꯥꯛꯇꯤꯁ ꯆꯠꯂꯅꯤ ꯀ꯭ꯂꯥꯞꯇ
ꯑ
ꯅꯪꯗꯤ ꯆꯤꯀꯤꯦ ꯇꯧꯅꯤ ꯑꯣꯂꯦꯁ ꯆꯗ꯭ꯔ
ꯅꯠꯇꯦ ꯅꯍꯥꯛ ꯂꯩꯔꯗꯤ ꯆꯥꯛ ꯆꯥꯔꯅꯤꯀꯣ ꯆꯥꯛ ꯆꯥꯕ ꯂꯣꯏꯔꯒ ꯑ ꯐꯤꯔꯣꯟꯒꯨꯝꯕ ꯀꯔꯤꯒꯨꯝꯕ ꯁꯨꯔꯅꯤ ꯑꯗꯨꯒ ꯂꯥꯛꯒꯅꯤ ꯇ
ꯅꯣꯏꯔꯣꯝꯗꯁꯨ ꯅꯅꯨꯡ ꯇꯥꯕ꯭ꯔꯣ
ꯇꯥꯗꯦ ꯅꯣꯡ
ꯑꯩꯣꯏꯔꯣꯝꯗꯤ ꯈꯤꯇꯪ ꯈꯤꯇꯪ ꯁꯨꯒ ꯍꯧꯔꯦ
ꯑꯍꯣꯏ ꯃꯝꯕꯗꯤ ꯃꯝꯃꯦ ꯑꯗꯨ ꯇꯥꯕꯗꯤ ꯍꯧꯗ꯭ꯔꯔꯤ
ꯅ ꯅꯣꯏ ꯂꯩꯔꯤꯗꯣ ꯀꯗꯥꯏ ꯋꯥꯏꯗꯔ
ꯑꯩꯈꯣꯏꯔꯣ ꯑꯁꯤ ꯎꯝ ꯀꯔꯤꯣ ꯇꯦꯔꯥ ꯈꯝꯕ꯭ꯔꯥ
ꯍꯣꯏ ꯈꯪꯉꯥꯏ ꯇꯦꯔꯥ
ꯇꯒꯔ ꯍꯗꯗ ꯂꯥꯏꯕꯅꯤ
ꯇꯔꯌꯥ ꯇꯦꯔꯥ ꯔꯣꯝꯗ
ꯎꯝ
ꯃꯦꯂꯦꯅꯤꯌꯝ ꯁ꯭ꯀꯨꯜꯣꯝ ꯅꯠꯇ꯭ꯔꯣ
ꯃꯣꯗꯦꯜ ꯃꯣꯗꯦꯜꯁ ꯑꯣꯔꯤꯌꯦꯟꯇꯦꯜ ꯀꯣꯂꯦꯖꯇꯣ ꯈꯪꯕ꯭ꯔꯥ
ꯑꯣ ꯑꯣ ꯍ ꯍꯦ
ꯑ ꯍꯣꯏ ꯑꯗꯨ ꯍꯦꯜꯂꯒ ꯑꯗꯨꯔꯣꯝꯗ ꯂꯩꯔ
ꯑꯥ ꯍ
ꯅꯪ
ꯂꯩꯐꯝꯂꯣ
ꯑꯥꯎ
ꯈꯨꯟꯗꯤ ꯈꯪꯕ꯭ꯔꯣ
ꯈꯨꯟꯗꯤ
ꯍꯣꯏ
ꯑꯣ
ꯃꯅꯥꯗꯅꯦ
ꯑ
ꯅ ꯑ ꯀꯕꯨꯨꯔꯥ ꯌꯦꯅꯣ
ꯅꯠꯇꯦ ꯀꯕꯨꯏ ꯅꯠꯇꯦ ꯑꯇꯣꯞꯄ ꯇ꯭ꯔꯥꯏꯞꯅꯦ ꯑꯩꯗꯤ
ꯆꯇꯦ
ꯑ ꯑꯅꯥ
ꯑꯣ ꯑꯅꯥ
ꯎꯝ
ꯀꯗꯤ ꯅꯨꯃꯤ ꯆꯕ ꯅꯣꯏꯔꯣꯝꯗ ꯣꯁ ꯅ ꯂꯃ ꯀꯣ ꯃꯤ ꯑꯃ ꯍꯪꯒꯦ ꯅꯪ ꯅꯪ ꯈꯪꯒꯗ꯭ꯔꯣ ꯆꯣꯊꯦ ꯋꯤꯡꯀꯥꯜꯗꯣ
ꯤꯡꯀꯥ ꯑꯋꯥꯡꯕꯗꯨꯔꯣ ꯑꯋꯥꯡ
ꯍ ꯍ
ꯑ ꯍ ꯏ ꯍꯞꯇꯥꯕꯨꯗꯤ ꯈꯪꯉꯦ ꯑꯥꯏ ꯃꯤꯟ ꯂꯥꯏꯛ ꯑꯗꯨꯝ ꯌꯦꯡꯕ ꯀꯥꯟꯗ ꯍꯣꯏ ꯃꯤꯅ ꯊꯥꯒꯠ ꯑꯗꯨꯝ ꯈꯪꯉꯦ ꯑꯗꯨ ꯄꯥꯔꯁꯣꯅꯦꯜꯗꯗꯤ ꯈꯪꯗꯦ ꯑꯥ
ꯑꯣ ꯑꯩꯈꯣꯏ ꯑꯣꯏꯁꯨ ꯁ ꯅꯃꯤꯟꯅꯔꯝꯃꯦ
ꯔꯤ ꯅꯪꯗꯤ ꯐꯨꯠꯕꯣꯜ ꯁꯥꯟꯅꯕ ꯌꯥꯝ ꯍꯩꯔꯛꯑꯝꯕꯅꯤꯅꯦ
ꯔ ꯑ ꯄꯣꯕꯂꯦꯝ ꯄꯣ ꯀꯗꯣꯠꯇ
ꯀꯕꯨ ꯏꯔꯣꯅ
ꯇꯧꯕꯣꯏ ꯅꯠꯇꯦ ꯑ ꯖꯦꯃꯥꯏ ꯈꯪꯕ꯭ꯔꯣ
ꯖꯤꯌꯥꯪ ꯃꯩꯩꯃꯩ ꯑ ꯑꯣ ꯈꯉꯦ ꯑꯥ
ꯑꯅꯥꯎ ꯑꯅꯥꯎ ꯍꯥꯏꯔꯗꯤ ꯀꯗꯥꯏꯔꯣꯝ ꯂꯩꯕ꯭ꯔꯥ ꯅꯣꯏꯈꯣꯟꯗꯤ
ꯑꯩꯈꯣꯏꯒꯤ ꯆꯥꯟꯗꯦꯜ ꯔꯣꯝꯗ
ꯑꯣ ꯑꯣ ꯑꯣ ꯁꯦꯟꯖꯥꯔꯣꯝꯗꯀꯣ
ꯅꯪꯅ ꯍꯥꯏꯕ ꯅꯨꯄꯥ ꯆꯣꯊꯩꯗꯣ
ꯑꯥ
ꯑꯗꯨꯒꯤ ꯈꯨꯟ ꯍꯦꯜꯂꯦ ꯍꯥꯏꯗꯤ
ꯑ ꯑꯗꯨꯝ ꯂꯥꯏꯔꯤꯛꯇꯤ ꯇꯝꯊꯥꯈꯤꯗꯣꯏꯔꯣ
ꯎꯝ ꯇꯝꯔꯤꯗ
ꯑꯗꯣ ꯅꯪꯅ ꯅꯪꯒꯤ ꯃꯊꯛꯇ ꯂꯩꯕꯗꯣ
ꯑꯥ
ꯅꯨꯄꯤꯔꯥ ꯅꯨꯄꯥꯔꯣ
ꯅꯨꯄꯤꯗꯨꯁꯨ
ꯅꯨꯄꯤ
ꯑꯥꯎ ꯅꯨꯄꯤ ꯑꯅꯤ ꯑꯩꯈꯣꯏꯅ
ꯑꯣ ꯑꯗꯨꯗꯤ ꯅꯣꯏ ꯅꯃꯥ ꯅꯄꯥꯕꯨꯧ ꯀꯅꯥꯅ ꯂꯩꯒꯅꯤ ꯅꯨꯄꯤ ꯈꯅꯥ ꯑꯣꯏꯔꯗꯤ ꯅꯣꯏ ꯅꯣꯏ ꯄꯨꯂꯞ ꯂꯨꯍꯣꯡꯕ ꯆꯠ ꯗꯤ ꯑꯣ ꯌꯨꯝ ꯄꯥꯟꯕ ꯆꯠꯈ꯭ꯔꯗꯤ ꯀꯅꯥꯅ ꯑꯃꯨꯛꯒ ꯂꯩꯒꯅꯤ
ꯑ ꯈꯪꯅꯤ ꯑ ꯑꯅꯤꯃꯛ ꯍꯥꯏꯅꯕꯅꯦ ꯅꯨꯄꯥ ꯄꯨꯔꯛꯀꯅꯤꯅ ꯍꯥꯏꯅꯕꯅꯦ ꯑꯗꯨ ꯈꯪꯗꯦ
ꯎꯝ
ꯆꯁꯗꯅ ꯑꯗꯨ
ꯀꯣꯏ ꯀ ꯑꯗꯨꯣ ꯅ ꯀ ꯀꯣ ꯄꯩꯁꯣꯦ ꯑꯥ ꯑꯗꯣ ꯅꯆꯦꯗꯤ ꯌꯨꯝ ꯄꯥꯜꯂꯕ ꯄꯥꯟꯗ꯭ꯔꯤꯕꯣ
ꯄꯥꯟꯗꯔꯤꯌꯦꯦ ꯃꯁꯨ ꯀꯟꯅ ꯎꯝ ꯂꯥꯏꯔꯤꯛ ꯇꯝꯔꯤ ꯃꯥꯁꯨ
ꯑꯥ ꯑꯗꯨ ꯅꯗꯤ ꯂꯥꯏꯔꯤꯛꯇ ꯊꯋꯥꯏ ꯌꯥꯎ ꯃꯥꯜꯂꯉꯣ
ꯌꯥꯎꯗꯦ
ꯅꯆ ꯆꯩꯗ ꯀꯌꯥ ꯌꯧꯔꯦ
ꯃꯥꯗꯤ ꯃꯥꯁꯇꯔ ꯇꯧꯕꯅꯦ ꯀꯩꯅꯣꯗ ꯃꯦꯘꯂꯌꯥꯗ
ꯑꯣ ꯂꯞꯄꯦꯅꯦ ꯑꯗꯨꯗꯤ
ꯍꯣꯏ ꯆꯂꯥꯛꯄꯦ
ꯅꯪ ꯍꯣꯁꯇꯦꯜꯗ ꯂꯩꯔ ꯅꯠꯇ꯭ꯔꯒ ꯀꯔꯤꯅꯣ
ꯑ ꯍꯧꯖꯤꯛꯄꯕꯨꯗꯤ ꯍꯣꯁꯇꯦꯜꯗ ꯂꯩꯌꯦ ꯀꯔꯤ ꯑꯩꯈꯣꯏꯗꯣ ꯑ ꯑꯇꯣꯞꯄ ꯇꯝꯕꯒꯤ ꯍꯣꯁꯇꯦꯜꯗ ꯂꯩꯌꯦꯕꯀꯣ
ꯎꯝ
ꯗ
ꯑꯗꯣ ꯅꯣꯏ ꯅꯨꯄꯥꯅ ꯄꯨꯔꯛꯀꯅꯤ ꯍꯥꯏꯕꯗꯣ ꯈꯔ ꯋꯥꯒꯅꯤꯍꯦ
ꯅꯨꯄꯥ ꯑꯐꯕ ꯄꯨꯕ ꯇꯥꯕ ꯐꯁꯦ
ꯎ ꯅꯅ ꯄꯥꯄꯥꯁꯨ ꯀꯣꯏꯔꯝꯃꯦꯅꯤꯗ ꯅꯪꯁꯨ
ꯀꯣꯏꯗꯤ ꯑꯩꯈꯣꯏꯗꯤ
ꯏꯕ ꯍꯧꯔꯝꯒꯅꯤ
ꯏꯁ ꯀꯗꯥꯗꯤ ꯍꯥꯏꯗꯤ ꯆꯛ ꯊꯤꯕꯅꯦꯅ ꯃꯤꯅ ꯄꯥꯝꯃꯤꯗꯦ
ꯀꯔꯃ ꯑꯣꯏꯗ
ꯁꯤꯤꯕꯅꯦ ꯆꯤꯕꯅꯦ ꯑꯩꯗꯤ
ꯅꯪꯒꯤ ꯈꯣꯟꯖꯗꯤ ꯇꯥꯕ ꯅꯨꯡꯉꯥꯏꯗ
ꯎꯝ ꯎꯝ ꯈꯣꯟꯖꯦꯟ ꯈꯛꯇꯅꯦ ꯇꯥꯕ ꯅꯨꯡꯉꯥꯏꯕꯗꯤ ꯁꯛꯇꯤ ꯊꯤꯕꯅꯦ
ꯅꯣꯏꯁꯨ ꯈ꯭ꯔꯤꯁꯃꯥꯁꯀꯨꯝꯕ ꯇꯧꯕ ꯆꯠꯄ꯭ꯔꯣ ꯑꯗꯨꯝ
ꯑꯥ ꯆꯠꯂꯦ
ꯍ ꯑꯃꯨꯛꯀ ꯆꯍꯤ ꯂꯣꯏꯔꯦꯅꯤꯅꯦ ꯖꯨꯟ ꯃꯔꯤꯦ ꯑꯃꯨꯛꯀ
ꯍꯣꯏ ꯁꯤꯕꯁꯨ
ꯑꯉꯥꯡ ꯑꯉꯥꯡ ꯑꯣꯏꯔꯤꯉꯩ ꯃꯇꯝꯗꯗꯤ ꯆꯍꯤ ꯌꯥꯝ ꯇꯞꯅ ꯆꯠꯂꯦ ꯑꯗꯨ ꯆꯥꯎꯔꯥꯛꯄꯗꯗꯤ ꯆꯍꯤ ꯌꯥꯝ ꯊꯨꯈ꯭ꯔꯦꯀꯣ
ꯎꯝ